ꯇꯥꯏꯌꯦ
ꯕꯤꯖꯤꯅꯦꯁ ꯕꯤꯖꯤꯅꯦꯁ
ꯎꯝ
ꯅꯪꯁꯨ ꯄꯥꯏꯕ ꯌꯥꯏ ꯀꯔꯝꯃꯥꯏꯅ
ꯀꯅꯥ ꯀꯅꯥ ꯀꯃꯥꯏꯅ ꯄꯥꯏꯒꯅꯤ
ꯑ ꯍꯥ ꯍꯥ ꯑꯩꯗꯤ ꯍꯣꯁꯇꯦꯜ ꯂꯩ ꯂꯩꯕꯅꯤꯅ ꯑꯉꯥꯡꯁꯤꯡꯒꯤ ꯅꯝꯕꯔꯗꯣ ꯑꯩꯅ ꯂꯣꯏ ꯂꯧꯔꯒ
ꯑꯥ ꯑꯩꯗꯤ ꯑꯃ ꯌꯨ ꯄꯤ ꯑꯥꯏ ꯑꯥꯏꯒꯤꯗꯤ ꯀꯃꯥꯏꯅ ꯇꯧꯕ
ꯑꯉꯥꯡꯁꯤꯡꯒꯤ ꯅꯝꯕꯔ ꯍꯥꯞꯄ
ꯍꯥꯏꯕꯗꯤ ꯅꯣ ꯃꯤ ꯌꯨ ꯄꯤ ꯑꯥꯏ ꯗꯤꯗꯣ
ꯍꯣꯏ ꯍꯣꯏ ꯑꯉꯥꯡꯁꯤꯡꯒꯤ ꯑꯦꯀꯥꯎꯟꯗꯣ ꯍꯥꯞꯄ
ꯍꯥ
ꯑꯗꯨꯒ ꯑꯩꯉꯣꯟꯗ ꯄꯩꯁꯥꯗꯨ ꯑꯩꯉꯣꯟꯗ ꯁꯦꯜꯗꯣ ꯎꯝ ꯃꯅꯥꯗꯣ
ꯑꯣ ꯑꯣ ꯌꯥꯝ ꯐꯩꯅꯦ
ꯑꯩꯒꯤ ꯂꯣꯖꯤꯛꯁꯦ ꯃꯣꯏꯅ ꯑꯃꯨꯛ ꯈꯪꯈ꯭ꯔꯅꯤꯡꯉꯤ
ꯃꯤ ꯈꯔꯁꯨ ꯑꯗꯨꯝ ꯄꯥꯝꯅꯦ
ꯎꯝ
ꯑ ꯑꯩꯗꯤ ꯑꯅꯤ ꯏꯃꯥꯒꯤ ꯅꯝꯕꯔ ꯁꯤ ꯋꯥꯁꯤꯗ ꯉꯥꯡꯉꯔꯣꯏꯁꯤ ꯑꯃꯨꯛ ꯔꯦꯀꯣꯔꯠ ꯇꯧꯔꯒ ꯊꯥꯔꯛꯑꯗꯤ ꯀꯤꯖꯩ
ꯍꯣꯏ ꯍꯣꯏ ꯅꯪꯒꯤ ꯑꯃꯨꯛ ꯊꯣꯛꯍꯟꯁꯤꯔꯣ ꯍꯣꯏ ꯏꯕꯅꯤꯒꯤꯁꯦ
ꯃꯥ ꯑꯩ ꯈꯛꯇ ꯑꯣꯏꯔꯝꯃꯣꯏ ꯑꯗꯨ ꯃꯥꯏ ꯉꯥꯡꯗꯣ ꯑꯗꯣ
ꯒ꯭ꯔꯨꯞꯇ ꯈꯪꯕ ꯃꯤ ꯀꯅꯥ ꯀꯅꯥ ꯈꯪꯕ ꯃꯤꯁꯨ ꯌꯥꯎꯕ꯭ꯔꯥ ꯒ꯭ꯔꯨꯞꯁꯤꯗ ꯌꯥꯝꯃꯦ ꯌꯥꯝꯃꯦ ꯃꯤꯟꯁ ꯅꯨꯄꯤꯔꯣ ꯅꯨꯄꯥꯔꯣ
ꯅꯨꯄꯤꯁꯨ ꯅꯨꯄꯥ ꯅꯨꯄꯤꯅ ꯌꯥꯝꯃꯦ ꯅꯨꯄꯥꯗꯤ ꯑꯍꯨꯝ ꯃꯔꯤꯈꯛ ꯑꯣꯏꯔꯝꯅꯤ
ꯑꯦꯜꯅ ꯍꯧꯕ ꯅꯨꯄꯤꯗꯣ ꯈꯪꯕ꯭ꯔꯥ ꯃꯃꯤꯡ ꯑꯦꯜꯅ ꯍꯧꯔꯒ ꯃꯥꯒꯤ ꯁꯥꯒꯩ ꯃꯃꯤꯡ ꯑꯗꯣ
ꯈꯪꯗꯦ ꯑꯗꯨ ꯅꯨꯄꯤꯗꯣ ꯑꯩ ꯈꯪꯕꯒꯨꯝ ꯇꯧꯕ ꯀꯔꯝꯕꯅꯣ ꯑꯩꯅ ꯈꯪꯕ ꯅꯨꯄꯤꯗꯣ ꯁꯥꯔꯤ ꯁꯥꯔꯤ ꯅꯠꯇ꯭ꯔꯣ
ꯁꯥꯕꯤ ꯁꯥꯕꯤ ꯑꯁ ꯉꯁꯤꯗꯤ ꯗꯥꯎ ꯌꯥꯗꯦ ꯃꯧ ꯑꯅꯤ ꯋꯥꯔꯤꯒꯤ ꯁꯥꯟꯅꯕ ꯋꯥꯅꯤꯗ ꯑꯩ ꯕꯤꯠ ꯌꯥꯎꯗ
ꯑꯗꯨ ꯅꯨꯄꯤꯗꯣ ꯂꯩꯁꯥꯕꯤ ꯑꯃ ꯑꯁꯤ ꯅꯨꯡꯕꯥ ꯁꯥꯏꯠꯇꯒꯤꯀꯣ ꯑꯁꯤꯗ ꯂꯩꯕ ꯂꯩꯕ ꯃꯃꯤꯡꯗꯣ ꯆꯞ ꯃꯥꯟꯅꯕ ꯍꯥꯏꯗꯣ ꯑꯗꯨ ꯅꯨ ꯅꯨꯄꯤ ꯁꯥꯔꯤ ꯅꯨꯄꯤꯗꯨꯅ ꯍꯟꯕ ꯃꯥꯁꯨ ꯑꯗꯨ ꯅꯨꯄꯤ ꯑꯗꯨ ꯅꯨꯄꯤꯗꯣ ꯑꯣꯏꯔꯗꯤ ꯀꯒ꯭ꯔꯤꯔꯥ ꯐꯦꯁꯕꯨꯛꯇ ꯄꯩꯁꯥ ꯇꯥꯜꯂꯒ ꯀ꯭ꯔꯤ ꯀꯔꯤꯅꯣ ꯇꯧꯕꯅꯦꯕ ꯑꯗꯨ ꯅꯨꯄꯤꯗꯣ
ꯅꯨꯄꯤ ꯑꯃ ꯃꯃꯤꯡ ꯏꯅ ꯍꯧꯋꯦꯕꯀꯣ ꯍꯣꯏ ꯑꯗꯨꯒ ꯇꯦꯛꯁ ꯇꯧꯔꯛꯄ ꯑꯩꯉꯣꯟꯗ ꯑꯁ ꯃꯈꯣꯟꯗꯤ ꯄꯨꯔꯥ ꯑꯍꯟꯒꯤ ꯃꯈꯣꯟ ꯅꯨꯄꯤ ꯑꯉꯥꯡ ꯑꯅꯤ ꯑꯍꯨꯝ ꯂꯩꯈ꯭ꯔꯕ ꯃꯥꯜꯂꯦ
ꯑꯣ
ꯑꯗꯨ ꯕꯤꯠ ꯌꯥꯎꯔꯛꯇ꯭ꯔꯕꯅꯤꯅꯦ ꯑꯩꯗꯤ ꯊꯝꯔꯒꯦ ꯁꯨ ꯍꯥꯏꯗꯦ ꯊꯝꯔꯒꯦꯁꯨ ꯍꯥꯏꯕ ꯌꯥꯗꯦ ꯃꯥꯅ ꯈꯛꯇꯪ ꯉꯥꯡꯕ ꯑꯩꯅ ꯑꯣꯑꯣꯅ ꯇꯥꯕ
ꯑꯣ ꯅꯪꯁꯨ ꯑꯣ ꯑꯣ ꯈꯛꯇ ꯉꯥꯡꯒꯅꯨ ꯀꯔꯤꯔ ꯈꯔ ꯈꯨꯝꯃꯨ ꯌꯥꯗ꯭ꯔꯣ
ꯑꯃꯨꯛ ꯑꯗꯨ ꯂꯣꯏꯔꯒ ꯑꯩꯒꯤ ꯏꯃꯥꯟꯅꯕꯤ ꯑꯃ ꯑꯁ ꯏꯅ ꯍꯧꯕ ꯃꯃꯤꯡ ꯆꯞ ꯃꯥꯟꯅꯕ ꯌꯥꯝꯃꯤꯗ ꯒ꯭ꯔꯨꯞꯇ ꯒ꯭ꯌꯥꯟ ꯇꯥꯗꯦ ꯑꯗꯨꯒꯤ ꯏꯃꯥꯟꯅꯕ ꯏꯃꯥꯟꯅꯕ ꯏꯃꯥꯟꯅꯕꯤ ꯑꯃꯒꯤ ꯅꯝꯕꯔꯗꯨ ꯇꯧ ꯃꯉꯣꯟꯗ ꯇꯦꯛꯁ ꯊꯥꯔꯛ ꯃꯥꯅ ꯑꯁ ꯑꯩꯗꯤ ꯁꯪꯉꯔꯣꯏ ꯉꯁꯤꯗꯤ ꯑꯩꯒꯤ ꯐ꯭ꯔꯦꯟ ꯑꯃ ꯑꯩꯒꯤ ꯐ꯭ꯔꯦꯟ ꯑꯃꯒꯤ ꯅꯝꯕꯔ ꯊꯥꯒꯦ ꯍꯥꯏꯔꯒ ꯊꯥꯔꯛꯑꯒ ꯑꯗꯨ ꯅꯨꯄꯤꯗꯨꯁꯨ ꯑꯃꯨꯛꯀ ꯑꯩꯗꯤ ꯌꯨꯝ ꯄꯥꯟꯈ꯭ꯔꯦ ꯑꯉꯥꯡ ꯂꯩꯔꯦ ꯑꯃꯨꯛ ꯍꯥꯏ
ꯎꯝ ꯃꯤ
ꯑꯉꯥꯡꯗꯤ ꯃꯧ ꯑꯅꯧꯕꯤ ꯃꯥꯜꯂꯦ ꯑꯗꯨ ꯑꯗꯨꯒ ꯆꯍꯤꯗꯤ ꯅꯧꯔꯤ ꯃꯥꯜꯂꯦ ꯗꯣꯏ ꯑꯣꯏꯁꯨ ꯑꯁ ꯑꯗꯨꯗꯤ ꯅꯨꯄꯥ ꯂꯩꯈ꯭ꯔꯕꯁꯤ ꯗꯤ ꯕꯦꯔꯅꯤꯍꯦ ꯐꯣꯟ ꯇꯧꯔꯛꯔꯣꯏꯒꯦꯅ ꯊꯝꯃ
ꯑꯗꯨꯅꯦ ꯍꯥꯏꯕꯗꯤ ꯆꯤꯡꯅꯥꯔꯗꯤ ꯂꯣꯏꯔꯣꯏꯗꯅ
ꯆꯤꯡꯅꯔꯗꯤ ꯑꯩꯗꯤ ꯂꯣꯏꯔꯦꯅꯦ ꯏꯖꯠꯇꯤ
ꯀꯔꯤ ꯄꯩꯁꯥ ꯇꯥꯟꯕ
ꯄꯥꯈꯪꯅ ꯃꯧ ꯀꯣꯏꯔ ꯂꯩꯔꯗꯤ ꯌꯥꯔꯣꯏꯅ ꯑꯗꯨꯗꯤ ꯂꯩꯁꯥꯕꯤ ꯄꯥꯎ ꯐꯪꯗꯕ ꯀꯥꯟꯁꯤꯗ
ꯑꯗꯨꯅꯤ ꯍꯤ
ꯀꯔꯤ ꯂꯩꯩꯁꯥꯕꯤ ꯑꯃ ꯐꯪꯗꯧꯔ ꯀꯥꯟꯁꯤꯗ ꯃꯧ ꯀꯣꯏꯕꯒꯤ ꯃꯧ ꯀꯣꯏꯔꯒ ꯂꯩꯌꯦ ꯍꯥꯏꯕꯒꯤ ꯄꯥꯎ ꯇꯥꯔꯗꯤ ꯂꯣꯏꯔꯦ ꯂꯣꯏꯔꯦ
ꯀꯩ ꯁꯤꯂꯣꯡꯗ ꯂꯩꯔꯒ ꯀꯔꯤ ꯂꯩꯩꯁꯥꯕꯤ ꯐꯪꯗꯕ꯭ꯔꯣ ꯁꯤꯂꯣꯡꯗ ꯂꯩꯕ ꯅꯨꯄꯤꯁꯤꯡ ꯁꯤꯂꯣꯡꯗ ꯂꯩꯕ ꯅꯨꯄꯤꯁꯤꯡ ꯍꯣ ꯑꯣꯏꯕꯤꯅꯦ ꯀꯣ
ꯑꯁ ꯀꯔꯥꯏꯗꯒꯤ ꯌꯨꯝꯗꯒꯤ ꯃꯄꯥꯟ ꯁꯨꯡ ꯊꯣꯛ ꯊꯣꯛꯇꯕ ꯃꯤ ꯑꯣꯏꯕ ꯂꯩꯁꯥꯕꯤ ꯐꯪꯗ꯭ꯔꯦ
ꯊꯣꯛꯑꯣ ꯑꯈꯣꯏ ꯑꯈꯣꯏ ꯔꯨꯝꯃꯩꯒꯤ ꯗꯥꯏꯂꯣꯛ ꯑꯃ ꯂꯩꯕꯅꯦ ꯀꯩ ꯍꯥꯏꯁꯤꯔ ꯅꯨꯄꯤꯗꯤ ꯈꯔ ꯃꯄꯥꯟ ꯊꯣꯛꯈ꯭ꯔꯒ ꯈꯔ ꯁꯦꯛꯁꯤ ꯑꯣꯏꯕꯅ ꯅꯨꯄꯥꯅ ꯄꯥꯝꯅꯤ ꯍꯥꯏꯅ ꯗꯥꯏꯂꯣꯛ ꯑꯃ ꯂꯩꯕꯅꯤ ꯁꯤꯅꯤꯃꯒꯤ
ꯑꯥ ꯅꯪꯒꯤ ꯍꯧꯖꯤꯛꯀꯤ ꯋꯥꯔꯠꯗꯇꯣ ꯌꯥꯗꯕ ꯃꯥꯜꯂꯦꯀꯣꯅ ꯍꯧꯖꯤꯛꯀꯤ ꯋꯥꯔꯠꯗꯇꯣ ꯌꯥꯗꯕ ꯃꯥꯜꯂꯦꯀꯣ ꯀꯥꯏꯕ
ꯍꯣꯏ ꯌꯥꯗꯦ ꯍꯥꯏꯌꯦ ꯑꯣ ꯑꯗꯣ ꯑꯈꯣꯏꯅ ꯍꯥꯏꯕꯗꯤ ꯑꯁꯤ ꯂꯣꯟꯁꯦ ꯑꯈꯣꯏꯒꯤ ꯂꯣꯟ ꯅꯠꯇꯕꯅꯤ ꯃꯤꯅꯀꯃꯥꯏꯅ ꯍꯥꯏꯒꯗꯔꯥ ꯍꯥꯏꯕꯗꯣ ꯈꯪꯗꯦꯕ ꯑꯗ ꯑꯗꯨ
ꯈꯔꯗꯤ ꯈꯔꯗꯤ ꯌꯦꯡꯕꯤꯕ ꯌꯥꯕꯅꯦꯕ ꯃꯣꯏ
ꯅꯣ ꯄ꯭ꯔꯣꯕꯂꯦꯝ
ꯑꯩꯗꯤ ꯁꯥꯎꯅꯤꯡꯉꯦ ꯉꯁꯥꯏ ꯑꯈꯣꯏ ꯗꯤꯟ ꯗꯤꯅꯦꯁꯅ ꯊꯥꯔꯛꯄꯗꯣ
ꯕꯤꯖꯤ ꯍꯥꯏ ꯑꯥꯏ ꯃꯃꯤꯡꯗꯣ
ꯃꯥ ꯊꯝꯃꯛꯄꯗꯣ ꯁꯥꯎꯅꯤꯡꯉꯦ
ꯑꯩ ꯆꯩꯕꯤꯒꯦ
ꯑꯗꯨꯅꯦ ꯆꯩꯕꯤꯌꯣ ꯑꯗꯨꯗꯒꯤ ꯑꯩꯉꯣꯟꯗꯒꯤ ꯍꯦꯟꯅ ꯌꯥꯝ ꯂꯩꯕꯅꯦꯕ
ꯍꯣꯏ ꯀꯥꯢ ꯃꯀꯣꯛ ꯆꯥꯛꯄꯅꯤꯅ ꯃꯔꯝ ꯃꯔꯛꯇ
ꯃꯥꯗꯣ ꯔꯣꯡꯃꯩꯅꯦ ꯑꯗꯨꯕꯨ ꯀꯔꯤꯔ ꯃꯥꯒꯤ ꯔꯣꯡꯃꯩꯒꯤ ꯂꯣꯟꯗꯣ ꯍꯠ ꯀꯔꯤꯅꯣ ꯀꯔꯤꯅꯣ ꯇꯥꯎꯕꯅꯦꯍꯦ
ꯈꯣꯢꯌꯦꯕ
ꯎꯝ
ꯑꯣ ꯁꯦꯡꯗꯕ꯭ꯔꯣ ꯃꯥ ꯉꯥꯡꯕꯗꯣ
ꯍꯣꯏ ꯀꯔꯤꯅꯣ ꯃꯥꯒꯤ ꯇꯣꯟꯗꯣ
ꯑꯣ ꯅꯥꯒꯥꯂꯦꯟꯗ ꯂꯩꯔꯛꯄꯅꯤ ꯅꯥꯒꯥꯂꯦꯟꯗ ꯂꯩꯔꯛꯄꯅꯤꯅꯀꯣ ꯅꯒꯥꯝ ꯅꯒꯥꯃꯤꯁ ꯉꯥꯛꯇ ꯉꯥꯡꯕꯅꯤꯅ ꯑꯥ
ꯍꯣꯏ ꯍꯣꯏ ꯑꯥ ꯑꯥ ꯒꯤ ꯇꯥꯕ ꯀꯥꯟꯗ ꯈꯪꯗꯦ ꯈꯔ ꯈꯔ ꯇꯥꯏꯌꯦ
ꯑꯣ ꯏꯕꯥꯅꯤꯗꯣ ꯑꯗꯨꯝ ꯅꯒꯥꯃꯤꯁꯇ ꯉꯥꯡꯅꯕꯅꯤ
ꯋꯥ ꯅꯪꯁꯨ ꯈꯪꯈ꯭ꯔꯕ꯭ꯔꯥ ꯅꯉꯥꯃꯤꯁ
ꯍꯣꯏꯗ ꯅꯪ ꯃꯤꯡꯗ ꯀꯥꯢꯕꯗꯨꯕꯣ
ꯌꯥꯝ ꯐꯩꯍꯦ ꯑꯆꯥ ꯉꯥꯢꯈꯣ ꯑꯣ ꯅꯞ ꯎꯝ ꯎꯝ ꯎꯝ ꯎꯝ ꯎꯝ ꯌꯥꯔꯦ
ꯚꯣꯏꯁ ꯃꯦꯁꯦꯁ ꯑꯃ ꯊꯥꯔꯛꯑꯦ ꯅꯪꯅ ꯀꯔꯤ ꯍꯥꯏꯕ꯭ꯔꯁꯦ
ꯑꯣ ꯉꯁꯥꯏꯒꯤꯅꯦ
ꯎꯝ
ꯊꯥꯔꯛꯄꯗ ꯅꯪ ꯑꯃꯨꯛ ꯀꯣꯜ ꯇꯧꯔꯛꯄ ꯑꯩꯁꯨ ꯀꯥꯎꯈ꯭ꯔꯦ ꯀ꯭ꯔꯤꯔꯥ ꯍꯥꯏꯕꯗꯣ ꯀꯔꯤ ꯃꯔꯝꯒꯤ ꯚꯣꯏꯁ ꯑꯗꯨꯔꯣ ꯀꯥꯎꯈ꯭ꯔꯦ ꯚꯣꯏꯁꯅꯣ ꯊꯥꯔꯛꯄꯗꯣ ꯍꯣꯏ ꯅꯤꯡꯁꯤꯡꯉꯗꯤ ꯍꯧꯖꯤꯛ ꯍꯥꯏꯕ ꯌꯥꯕꯅꯦ ꯀꯥꯎꯈ꯭ꯔꯦ ꯑꯩꯁꯨ
ꯏꯔꯨꯈꯤꯌꯦ ꯍꯥꯏꯕꯗꯨꯔꯣ
ꯅꯣ ꯑꯦ ꯅꯛ ꯑ ꯍ ꯅꯣ ꯍꯥꯏꯕꯗ ꯀ꯭ꯔꯤ ꯍꯥꯏꯕ꯭ꯔꯥ ꯈꯪꯗꯦ ꯁꯤ ꯂꯣꯟꯅ
ꯌꯥꯗꯦ
ꯑꯣꯢꯌꯦ ꯑꯍꯥ
ꯌꯥꯗꯦ ꯍꯥꯢꯕ
ꯑꯗꯨ ꯅꯠꯇꯦ ꯑꯁ ꯂꯨꯌꯦꯀꯣ ꯃꯣꯏꯒꯤ ꯂꯣꯟꯁꯦ ꯎꯝ ꯌꯥꯔꯦ ꯎꯝ
ꯎ ꯍ ꯅꯉ ꯑꯃꯨꯛ ꯔꯣꯡꯃꯩ ꯂꯣꯟ ꯉꯥꯡꯈꯤꯅꯤꯀꯣ ꯑꯃꯨꯛ ꯑꯩꯉꯣꯟꯗ ꯎꯜꯇꯥꯗ
ꯍꯥꯏꯔꯔꯣꯏ ꯍꯥꯏꯕꯗꯤ ꯀ꯭ꯔꯤꯔꯥ ꯏꯃꯥꯟꯅꯕꯤ ꯐꯣꯟꯁ ꯑꯗꯨꯝ ꯐꯣꯟ ꯇꯧꯔꯦ ꯑꯗꯨꯝ ꯨꯅꯣꯛꯅꯤꯡꯉꯦ
ꯎꯝ
ꯨꯍꯪ ꯅꯣꯛꯔꯒ ꯍꯜꯂꯛꯀꯅꯤ ꯃꯦ ꯃꯥꯥꯟ ꯈꯩ ꯑꯈꯣꯢꯑꯣꯢꯅ ꯇꯧꯔꯗꯤ ꯏꯃꯥꯟꯕꯤ ꯑꯃꯗꯤ ꯀꯣꯜ ꯐꯥꯎ ꯔꯤꯁꯤꯞ ꯇꯧꯕ ꯌꯥꯗ꯭ꯔꯕꯅꯦ ꯃꯥꯢ ꯅꯦꯠ ꯌꯥꯗꯕꯒꯤ ꯍꯌꯦꯡꯗꯤ ꯀꯗꯥꯏ ꯆꯠꯀꯦꯔꯥ
ꯍꯌꯦꯡꯗꯤ ꯆꯔꯁ ꯀꯥꯔꯨꯒꯦ
ꯑꯣ ꯑꯣ ꯁꯟꯗꯦꯅꯤꯀꯣ
ꯁꯟꯗꯦꯅꯤ
ꯆꯂꯣ ꯆꯂꯣ ꯊꯤꯔꯔꯨꯔꯣ
ꯄꯁꯥꯕꯤ ꯐꯆꯕ ꯑꯃ ꯄ꯭ꯔꯣꯒ꯭ꯔꯥꯝꯗ ꯌꯥꯎꯋꯦ ꯑꯗꯨ ꯅꯨꯄꯤꯗ ꯌꯦꯡꯉꯨꯒꯦ
ꯑꯁ ꯑꯗꯨꯗꯤꯅ ꯅꯨꯄꯤ ꯌꯦꯡꯕ ꯆꯠ||
ꯅꯪ ꯑꯗꯨ ꯍꯥꯏꯒꯅꯦꯕ ꯅꯪ ꯑꯗꯨ ꯍꯥꯏꯅꯤꯡꯉꯥꯏ ꯍꯥꯏꯕꯅꯤꯗ ꯑꯩꯅ
ꯅꯪꯒꯤ ꯕ꯭ꯂꯦꯁꯤꯡ ꯂꯩꯇ꯭ꯔꯦꯀꯣ
ꯅꯪꯅ ꯑꯗꯨ ꯍꯥꯏꯅꯤꯡꯉꯥꯏ ꯍꯥꯏꯅ ꯍꯥꯏꯕ
ꯎꯝ ꯎꯝ ꯑꯃꯗꯤ ꯂꯩ ꯑꯃꯗꯤꯗꯤ ꯂꯩꯔꯝꯅꯤ
ꯀꯁ ꯀꯥꯕ ꯑꯣꯏꯠꯇ ꯅꯥꯟ ꯁꯕꯤꯁꯁꯦ
ꯃꯤꯗꯤ ꯌꯥꯝ ꯃꯤꯗꯤ ꯌꯥꯝ ꯐꯩꯀꯣ ꯕꯣꯜ ꯌꯦꯡꯗꯕꯤꯗ
ꯑꯦꯛꯖꯥꯝ ꯂꯩ ꯑꯗꯨꯅꯤ
ꯑꯣ ꯅꯪ ꯁꯔꯒꯥꯔ ꯆꯠꯀꯅꯤ
ꯑ ꯑꯍꯝ ꯁꯤꯒꯤ ꯃꯔꯝꯗꯨꯁꯨ ꯉꯥꯡꯕ ꯌꯥꯗꯕꯅꯤ ꯑꯩ ꯀꯥꯎꯈ꯭ꯔꯦ
ꯍꯣꯏ ꯌꯥꯗꯅꯦ ꯌꯥꯝ ꯀꯔꯤꯔꯣ ꯅꯣꯡꯃꯁꯤꯦ ꯌꯥꯝ ꯊꯝꯃꯦ ꯁꯥꯎꯅꯤꯡꯉꯦ
ꯅꯨꯡꯉꯥꯏꯕ ꯋꯥꯔꯤꯁꯤ ꯂꯣꯏ ꯊꯠꯄꯤꯈ꯭ꯔꯦꯅꯦꯀꯣ ꯔꯣꯃꯥꯟꯁꯇꯤ ꯇꯧꯕ ꯌꯥꯕ ꯃꯥꯜꯂꯦ ꯔꯣꯃꯥꯟꯁ ꯈꯛ ꯉꯥꯏꯔꯦꯅꯦꯕꯅꯤ
ꯑꯗꯨꯅꯦ ꯉꯔꯥꯡ ꯉꯔꯥꯡꯒꯥ ꯑꯩꯒꯤ ꯃꯔꯨꯞ ꯅꯨꯄꯥ ꯑꯃꯅ ꯔꯤꯔꯔ ꯂꯞ ꯏꯁꯇꯣꯔꯤꯅ ꯐꯩꯌꯦ ꯑꯗꯨꯗ ꯍꯥꯏꯕꯗꯣ
ꯑꯗꯨꯗꯤ ꯂꯞ ꯏꯁꯇꯣꯔꯤ ꯉꯥꯡꯗ꯭ꯔꯗꯤ ꯑꯗꯨꯗꯤ ꯉꯥꯡꯅꯤꯉꯥꯏ ꯂꯩꯇ꯭ꯔꯦꯕ ꯅꯠꯇ꯭ꯔꯥ
ꯍꯥꯏꯕꯗꯤ ꯃꯤꯒꯤ ꯂꯩꯐꯝ ꯄꯣꯂꯤꯇꯤꯛꯁꯁꯨ ꯌꯥꯗꯦ ꯁꯤꯔꯤ ꯀꯔꯤꯅꯣ ꯁꯨ ꯌꯗꯦ ꯑꯗꯨꯒ ꯄꯥꯔꯁꯣꯅꯦꯜ ꯗꯇꯥ ꯑꯗꯨꯒꯨꯝꯕ ꯍꯥꯡꯕ ꯌꯥꯏ ꯑꯗꯨꯒꯨꯝꯕ ꯍꯥꯡꯕ ꯌꯥꯔꯗꯤ ꯁꯤ ꯌꯥꯝ ꯃꯥꯏꯒꯗ ꯄ ꯍꯥꯏꯕꯗꯤ ꯅꯪꯒꯤ ꯂꯩꯥꯏꯐꯝꯁꯨ ꯑꯩꯒꯤ ꯂꯩꯥꯏꯐꯝꯗꯨꯣ ꯅꯪ ꯃꯔꯝ ꯈꯪꯗꯦ ꯑꯗꯨꯒ ꯑꯩꯁꯨ ꯅꯪꯒꯤ ꯂꯥꯏꯐꯝꯒꯤ ꯃꯔꯝ ꯈꯪꯗꯦꯕ ꯑꯁꯤꯒꯤ ꯇꯣꯄꯤꯛꯇ ꯐꯖꯅ ꯋꯥꯔꯤ ꯁꯥꯟꯅꯔꯤ ꯅꯨꯡꯉꯥꯏꯒꯅꯤ
ꯎꯝ ꯑꯗꯨꯅꯤ ꯌꯥꯗ꯭ꯔꯦ ꯌꯥꯗ꯭ꯔꯦ
ꯁꯖꯒꯦ ꯅꯪ ꯇꯥꯡꯀ ꯑꯁꯤꯗꯤ ꯍꯥꯕ ꯌꯥꯕ꯭ꯔꯥꯀꯣ
ꯍꯥꯏꯕꯤ ꯍꯥꯏ ꯍꯥꯏ
ꯑꯣꯅꯥ ꯇꯪ ꯈꯨꯅꯤ ꯀꯣ
ꯀꯃꯥꯏ ꯈꯗꯣ
ꯅꯪꯒꯤ ꯑ ꯁꯒꯩ ꯑꯗꯨꯃ ꯍꯥꯏꯒꯅꯨ ꯅꯪꯒꯤ ꯁꯥꯒꯩꯅꯤ ꯃꯃꯤꯡꯗꯣ
ꯑꯗꯨ ꯑꯩꯒꯤ ꯏꯃꯥꯟꯅꯕꯁꯨ ꯑꯩꯒꯤ ꯏꯃꯥꯟꯅꯕꯁꯨ ꯅꯪꯒꯤ ꯁꯥꯒꯩ ꯆꯞ ꯃꯥꯟꯅꯕ ꯂꯩꯕ ꯑꯗꯨ
ꯑꯥ ꯑꯩꯒꯤ ꯑꯩꯒꯤ ꯑꯩꯒꯤ ꯀꯣꯟꯇꯦꯛꯁꯤ ꯁꯦꯚ ꯇꯧꯔꯀꯣ
ꯇꯧꯒꯦ ꯍꯣꯢ
ꯎꯝ ꯍꯌꯦꯡꯗꯤ ꯑꯃ ꯑꯃ ꯑꯗꯨꯗ ꯇꯧꯔꯛꯀꯦ
ꯍꯣꯏ ꯇꯧꯔꯛꯑꯣ ꯉꯁꯤ ꯑꯁ ꯀꯔꯤ ꯑꯃꯨꯛ ꯉꯁꯤ ꯒꯥꯔꯤ
ꯉꯁꯤꯅ ꯅ ꯉꯁꯤ ꯉꯁꯤ ꯒꯥꯔꯤ ꯎꯝ
ꯒꯥꯔꯤ ꯆꯥꯏꯌꯦ ꯍꯥꯏꯕꯣ
ꯅꯣ ꯑꯩ ꯉꯦꯁꯤ ꯑꯣ ꯑꯣ ꯈꯪꯈ꯭ꯔꯦ ꯉꯦꯁꯤꯈꯛ ꯉꯁꯤ ꯈꯛꯇ ꯑꯃꯨꯛ ꯒꯥꯔꯤ ꯇꯣꯡꯕꯤꯕꯒꯤ ꯑꯁ ꯀꯣꯛ ꯉꯥꯎ
ꯑꯣ ꯉꯁꯤ ꯈꯛ ꯒꯔꯤ ꯇꯣꯡꯕꯒꯤ ꯍꯥꯏꯌꯣꯅꯦ ꯇꯣꯡꯕꯤ
ꯑꯣ ꯑꯣ ꯑꯣ ꯑꯣ ꯇꯣꯡꯕꯒꯤ ꯀꯨꯏꯕ ꯃꯇꯨꯡꯗ ꯍꯣꯏ ꯀꯣꯛ ꯉꯥꯎꯋꯦ ꯀꯣꯛ ꯉꯥꯎꯔꯒ ꯆꯥꯛ ꯁꯨ ꯂꯥꯝꯃꯦ ꯑꯗꯨꯒ ꯀꯔꯤꯔ ꯑꯁꯤ ꯃꯍꯥꯕꯂꯤꯗ ꯀꯔꯤꯅꯣ ꯆꯥꯕ ꯆꯠꯁꯦ ꯍꯥꯏꯒ ꯐꯖꯅ ꯆꯥꯕ ꯆꯠꯂꯒ ꯒꯥꯔꯤ ꯃꯅꯨꯡꯗ ꯍꯦꯛ ꯆꯪꯕ ꯒꯥꯔꯤ ꯃꯅꯝꯗ ꯅꯝꯕꯒꯤ ꯑꯂꯥꯏ ꯑꯣꯒꯦ ꯇꯧꯕꯗꯣ ꯌꯥꯝ ꯋꯥꯅ ꯈꯥꯡꯉꯥꯒ ꯌꯨꯝ ꯂꯥꯛꯄꯅꯦ
ꯌꯨꯝ ꯍꯦꯛ ꯌꯧꯕꯒ ꯇꯨꯝꯊꯔꯦ ꯑꯥ
ꯎꯝ ꯎꯝ ꯕꯁꯇꯔꯣ
ꯕꯁ ꯔꯣ
ꯅꯣ ꯎꯝ
ꯗꯦꯟ ꯍꯋꯥꯠ
ꯕꯣꯂꯦꯔꯣꯗ ꯆꯠꯄ ꯄꯔꯁꯅꯦꯜꯒꯤ ꯒꯥꯔꯤ ꯄꯔꯁꯅꯦꯜꯒꯤ ꯒꯥꯔꯤꯗ ꯑꯩ
ꯑꯣ ꯑꯗꯨꯗꯤ ꯀꯔꯤꯁꯨ ꯇꯧꯑꯣꯏꯅ
ꯑꯗꯨ ꯑꯣꯏꯔꯁꯨ ꯑꯩꯗꯤ ꯀꯣꯛ ꯉꯥꯎꯍꯜꯂꯦ
ꯑꯁ ꯅꯨꯄꯤ ꯅꯪ ꯒꯥꯔꯤ ꯇꯣꯡꯕ ꯌꯥꯗꯕ ꯃꯤꯁꯤꯡꯅꯤꯅꯦ ꯅꯪꯁꯦ
ꯀꯟꯕꯒꯤ ꯑꯩꯒꯤ ꯆꯈꯥꯎꯗꯒꯤ
ꯑꯣ
ꯑꯗꯨꯒꯤ ꯍꯟꯗꯛ ꯒꯦꯁꯇ꯭ꯔꯤꯛꯀꯤ ꯍꯤꯗꯥꯛ ꯆꯥꯔꯒ ꯂꯩꯕꯅꯦ ꯂꯥꯁ ꯌꯔꯗꯣ ꯑꯩ ꯏꯊꯟꯇ ꯂꯩꯕꯒꯤ ꯆꯥꯛ ꯑꯇꯣꯞꯄ ꯐꯖꯅ ꯆꯥꯗꯦꯕ
ꯑꯣ ꯇꯨꯕꯣꯠ ꯍꯧꯖꯤꯛ ꯇ꯭ꯔꯨꯕꯣꯠꯇꯣ ꯐꯪꯕ꯭ꯔꯥ ꯅꯪ ꯇ꯭ꯔꯨꯕꯣꯠꯇꯣ
ꯈꯪꯗꯦꯍꯦ
ꯑꯗꯨ ꯆꯥꯎꯋꯣ ꯌꯥꯝ ꯐꯕꯅꯦ ꯑꯌꯨꯛ ꯉꯟꯇ